ꯍꯟꯂꯣ
ꯅꯨꯡꯉꯥꯏꯔꯤꯕ꯭ꯔꯣ
ꯍꯜꯂꯣ
ꯍꯜꯂꯣ ꯇꯥꯕ꯭ꯔꯣ ꯅꯨꯡꯉꯔꯤꯕ꯭ꯔꯣ
ꯇꯥꯕ꯭ꯔꯣ
ꯇꯥꯏꯌꯦ ꯇꯥꯏꯌꯦ ꯇꯥꯗ꯭ꯔꯣ ꯅꯪꯗꯤ
ꯃꯈꯣꯟꯗꯣ ꯌꯥꯝ ꯎꯝ ꯀꯟꯅ ꯇꯥꯗꯕ
ꯎꯝ ꯅꯦꯠꯋꯥꯛ ꯐꯠꯇꯕꯩꯔꯥ ꯈꯪꯗꯦ ꯑꯩꯗꯤ ꯅꯪ ꯐꯖꯅ ꯁꯦꯡꯅ ꯇꯥꯛꯑꯦ ꯀꯝꯗꯧꯔꯤꯒꯦ ꯅꯪꯕꯣ ꯑꯣ ꯑꯩꯕꯨ ꯈꯪꯗ꯭ꯔꯕꯣ ꯍꯜꯂꯣ
ꯃꯀꯣꯟꯁꯦ ꯍꯧꯅ ꯇꯥꯗꯦꯅꯦ ꯀꯃꯥꯏꯅ ꯇꯧꯁꯤꯒꯦ
ꯅꯦꯠꯋꯥꯛ ꯐꯠꯇꯕꯩꯔꯥ ꯈꯪꯗꯦ ꯍꯧꯖꯤꯛꯛꯇꯤ ꯇꯥꯔꯕꯣ ꯀꯝꯗꯧ ꯒꯦ ꯍꯜꯂꯣ
ꯑ ꯑ ꯇꯥꯏꯦ
ꯁꯦꯡꯉꯕꯣ ꯍꯧꯖꯤꯛꯇꯤ
ꯁ ꯁꯦꯡꯕꯗꯨꯕꯨꯗꯤ ꯁꯦꯡꯗꯦ ꯑꯗꯨꯝ ꯈꯖꯤꯛ ꯈꯖꯤꯛꯇꯪꯗꯤ ꯑꯗꯨꯝ ꯇꯥꯏ ꯑꯗꯨꯝ ꯍꯥꯏꯕꯤꯌꯣ
ꯑꯣ ꯅꯍꯥꯟ ꯁꯣꯝꯒꯤ ꯅꯝꯕꯔ ꯂꯧꯈꯤꯕꯗꯨꯅꯦ ꯀꯥꯎꯕꯤꯔꯕ꯭ꯔꯣ
ꯑꯣ ꯀꯥꯎꯖꯗꯦ ꯀꯥꯎꯖꯗꯦ
ꯀꯃꯥꯏ ꯀꯃꯥꯏ ꯂꯩꯕꯤꯔꯤꯒꯦꯅ ꯐꯣꯟ ꯇꯧꯔꯛꯏꯅꯦ
ꯍꯧꯖꯤꯛꯀꯥꯟꯁꯦ ꯑꯗꯨꯝ ꯂꯩꯕ ꯍꯥꯏꯕꯗꯨꯅꯤ ꯑꯉꯥꯡ ꯂꯧꯔꯒ ꯑꯗꯨꯝ ꯌꯨꯝꯗ
ꯅꯪꯕꯨ ꯀꯌꯥꯅꯦꯒꯦ ꯅꯪꯕꯨ
ꯑꯉꯥꯡ ꯑꯍꯨꯝ ꯂꯩꯌꯦ ꯑꯍꯟꯗꯤ ꯁ꯭ꯀꯨꯜ ꯀꯥꯔꯦ
ꯏꯃꯥ ꯆꯥꯎꯔꯝꯃꯥꯅꯤꯅꯦ ꯑꯗꯨꯗꯤ
ꯑꯥ ꯑꯍꯟꯁꯤꯅ ꯆꯍꯤ ꯃꯔꯤ ꯍꯦꯜꯂꯦ ꯑꯗꯨꯒ ꯑꯥ ꯃꯌꯥꯏꯒꯤꯗꯨꯅ ꯆꯍꯤ ꯑꯍꯨꯝ ꯐꯥꯒꯗꯧꯔꯦ ꯑꯗꯨꯒ ꯑꯇꯣꯝꯕꯗꯨꯅ ꯆꯍꯤ ꯑꯃ ꯊꯥ ꯑꯍꯨꯝ
ꯑꯣ ꯑꯣ ꯅꯨꯡꯉꯥꯏꯔꯦꯅꯦ ꯅꯪꯗꯤ ꯅꯆꯥ ꯃꯌꯥꯝꯁꯦ
ꯍꯣꯏ ꯅꯨꯡꯉꯥꯏꯕꯅ ꯂꯣꯏꯔꯦ ꯍꯧꯖꯤꯛꯁꯦ ꯑꯉꯥꯡ ꯁꯨꯝꯃꯒꯥ ꯑꯗꯨꯝ ꯇꯨꯝꯃ ꯂꯩꯌꯦ ꯃꯦꯗꯥꯝꯗꯤ ꯑꯩꯒꯤ ꯈꯣꯟ ꯐꯖꯅ ꯇꯥꯕꯤꯕ꯭ꯔꯣ
ꯇꯥꯏꯌꯦ ꯇꯥꯏꯌꯦ ꯇꯥꯗꯕ꯭ꯔꯣ ꯁꯣꯝꯕꯣ
ꯇꯥꯗꯤ ꯇꯥꯏ ꯑꯩ ꯑꯩꯒꯤ ꯐꯣꯟꯅꯔꯥ ꯈꯪꯗꯕ ꯇꯥꯕꯕꯨꯗꯤ ꯌꯥꯝ ꯐꯖꯅ ꯇꯥꯏ ꯑꯗꯨꯕꯨ ꯂꯩꯈꯠꯂꯦ
ꯎꯝ ꯑꯉꯥꯡꯁꯤꯡꯗꯤ ꯑꯅꯥ ꯑꯌꯦꯛꯇꯤ ꯌꯥꯎꯗ꯭ꯔꯣ
ꯑꯍꯣꯏ ꯑꯉꯥꯡꯁꯤꯡꯗꯤ ꯍꯧꯖꯤꯛ ꯐꯥꯎꯗꯤ ꯑꯅꯥ ꯑꯌꯦꯛꯇꯤ ꯌꯥꯎꯗꯦ ꯌꯥꯝ ꯅꯨꯡꯉꯥꯏꯅ ꯂꯩꯔꯤ ꯍꯥꯏꯕ ꯇꯥꯔꯦ
ꯑꯗꯨꯅꯦ ꯑꯉꯥꯡ ꯅꯥꯗ꯭ꯔꯗꯤ ꯌꯥꯔꯦ ꯅꯠꯇ꯭ꯔꯥ ꯃꯁꯥ ꯐꯕꯅ ꯑꯗꯣ ꯁꯣꯝꯁꯦ ꯀꯩ ꯀꯔꯤ ꯀꯔꯤ ꯍꯣꯠꯅꯔꯤꯒꯦ
ꯑꯩꯁꯦ ꯑꯩꯒꯤ ꯅꯨꯄꯥ ꯊꯕꯛ ꯇꯧꯋꯦ ꯑꯗꯣ ꯄ꯭ꯔꯥꯏꯚꯦꯠꯀꯤꯀꯣ
ꯎꯝ
ꯑꯗꯨꯝ ꯀꯔꯤ ꯍꯥꯏꯁꯦꯔꯦ ꯗꯦꯂꯤꯕ꯭ꯔꯤꯒꯤ ꯇꯥꯏꯞ ꯗꯦꯂꯤꯚ꯭ꯔꯤ ꯍꯥꯏꯕ ꯇꯥꯔꯦ ꯄꯣꯠꯆꯩꯁꯤꯡꯀꯣ ꯗꯨꯀꯥꯟꯒꯤ ꯄꯣꯠꯆꯩ ꯑꯗꯣ ꯑꯩꯗꯤ ꯊꯕꯛ ꯇꯧꯖꯗꯦ
ꯑꯣ ꯍꯣꯏꯗ ꯑꯉꯥꯡꯁꯨ ꯄꯤꯛꯏꯕꯅꯤꯅꯀꯣ ꯍꯌꯦꯡꯋꯥꯏ ꯑꯉꯥꯡ ꯆꯥꯎꯔꯀꯥꯟꯗ
ꯍꯣꯏ
ꯇꯥꯟꯕ ꯌꯥꯕ ꯃꯈꯩ ꯑꯗꯨꯝ ꯇꯥꯜꯂꯒ ꯂꯣꯏꯔꯦ ꯑꯗꯣ ꯁꯣꯝꯁꯦ ꯂꯥꯏꯔꯤꯛ ꯀꯨꯝꯕꯗꯤ ꯀꯌꯥ ꯐꯥꯎ ꯇꯝꯕꯤꯒꯦ
ꯑꯩꯁꯦ ꯀ꯭ꯂꯥꯁ ꯏꯂꯚꯦꯟ ꯇꯨꯋꯦꯜꯐ ꯈꯛꯇ ꯇꯝꯃꯦ ꯇꯨꯋꯦꯜꯐ ꯇꯒꯤ ꯂꯣꯏꯔꯦ ꯑꯩ ꯃꯈꯥ ꯇꯝꯊꯗ꯭ꯔꯦ
ꯑꯗꯨꯕꯨꯗꯤ ꯀꯥꯏꯗꯦꯗ ꯎꯝ
ꯑꯗꯨꯗꯒꯤ ꯑꯗꯨꯝ ꯌꯨꯝ ꯄꯥꯟ
ꯍꯧꯖꯤꯛꯇꯤ ꯌꯨꯝꯗ ꯂꯩꯔꯁꯨ ꯌꯨꯝꯕꯨ ꯄꯥꯜꯂꯁꯨ ꯑꯗꯨꯝ ꯌꯨꯝꯗ ꯂꯩꯔꯒ ꯊꯕꯛ ꯇꯧꯕ ꯌꯥꯕ ꯃꯌꯥꯝ ꯂꯩꯔꯦꯗꯅꯀꯣ ꯍꯧꯖꯤꯛꯇꯤ ꯀꯩꯝ ꯋꯥꯗꯦꯗꯥ ꯑꯗꯨꯝꯕꯒꯤ
ꯑꯗꯣ ꯑ ꯀꯩꯅꯣ ꯃꯦꯗꯥꯝꯁꯦ ꯀꯗꯥꯏ ꯀꯗꯥꯏꯗꯒꯤꯔꯣ
ꯑꯩꯁꯦꯀꯣ ꯅꯣꯏ ꯅꯍꯥꯟ ꯅꯣꯏ ꯑꯉꯥꯡ ꯑꯃ ꯄꯤ ꯑꯩꯆꯗꯤ ꯑꯃ ꯄꯤ ꯑꯩꯆ ꯗꯤ ꯇꯔꯨꯨꯝꯒꯤꯗ ꯂꯥꯛꯄꯗꯣ ꯑꯗꯨꯗ ꯅꯣꯏꯒꯤ ꯐꯣꯟ ꯅꯝꯕꯔ ꯂꯧꯍꯧꯕꯗꯣ ꯑꯗꯨ ꯑꯗꯨꯗꯨꯕꯤꯗꯨꯗꯨꯗ
ꯑꯣ ꯑꯣ
ꯑꯩꯅ ꯑꯉꯥꯡꯁꯤꯡꯗꯣ ꯍꯤꯗꯥꯛ ꯀꯥꯞꯄ꯭ꯔꯥ ꯀꯥꯞꯇꯕ꯭ꯔꯥ ꯀꯝꯍꯥꯏꯅ ꯆꯥꯡ ꯑꯗꯨꯒꯤꯗꯣ ꯈꯪꯅꯤꯡꯕꯀꯣ ꯍꯥꯏꯕꯗꯤ ꯆꯦꯛꯑꯞ ꯂꯥꯛꯄꯁꯦ ꯌꯥꯎꯋꯦ ꯂꯥꯛꯇꯕꯁꯨ ꯌꯥꯎꯋꯦ ꯑꯗꯣ ꯄꯦꯁꯦꯟꯁꯤꯡꯒꯤꯗꯣ ꯅꯝꯕꯔ ꯂꯧꯈꯠꯂꯒ ꯑꯗꯨꯝ ꯑꯩꯅ ꯅꯪ ꯅꯕ ꯃꯇꯝꯗ ꯑꯗꯨꯝ ꯇꯧꯕꯅꯤꯗ
ꯎꯝ ꯊꯕꯛꯁꯦ ꯌꯥꯝ ꯀꯟꯅ ꯊꯤꯔꯤꯕꯅꯦ ꯑꯩꯁꯨ ꯑꯗꯣ ꯊꯕꯛ ꯂꯩꯔꯒꯁꯨ ꯑꯃꯨꯛ ꯇꯥꯏꯃꯤꯡꯁꯦ ꯑꯩꯒꯤꯗꯤ ꯆꯥꯟꯅꯗꯕꯒꯨꯝꯕ ꯑꯉꯥꯡ ꯃꯆꯥꯁꯨ ꯆꯦꯟꯕꯅꯤꯅꯀꯣ ꯎꯄꯥꯏꯁꯦ ꯁꯨꯡꯂꯩ ꯂꯩꯗ꯭ꯔꯕ
ꯑꯗꯣ ꯁꯣꯝꯁꯦ ꯀꯃꯥꯏ ꯀꯃꯥꯏ ꯂꯩꯒꯦ ꯍꯥꯏꯗꯤ ꯖꯣꯏꯟ ꯐꯦꯃꯤꯂꯤ ꯑꯣꯏꯅ ꯂꯩꯔꯤꯔꯥ ꯅꯠꯇ꯭ꯔꯒ ꯅꯣꯏ ꯅꯇꯩ ꯅꯅꯥꯎ ꯈꯛꯇ ꯑꯉꯥꯡꯁꯤꯡꯒ ꯇꯣꯉꯥꯟꯅ ꯆꯥꯔꯤꯔꯥ ꯀꯃꯥꯏꯅ ꯇꯧꯔꯤꯒꯦ
ꯐꯖꯅ ꯇꯥꯗꯦ ꯑꯃꯨꯛ ꯍꯟꯕꯤꯔꯛꯑꯣ
ꯁꯣꯝꯁꯦ ꯑꯗꯨꯝ ꯁꯣꯝꯒꯤ ꯍꯁꯕꯦꯟ ꯒ ꯑꯗꯨꯝ ꯇꯣꯉꯥꯟꯅ ꯆꯥꯔꯤꯔꯥ ꯅꯠꯇ꯭ꯔꯒ ꯏꯅꯦꯝꯕꯣꯛ ꯏꯀꯨꯕꯣꯛ ꯈꯣꯏꯒ ꯄꯨꯟꯅ
ꯐꯦꯃꯤꯂꯤ ꯌꯥꯝ ꯆꯥꯎꯋꯦ ꯑꯩꯈꯣꯏ ꯃꯤ ꯌꯥꯝ ꯌꯥꯝꯃꯦ ꯑꯗꯨꯒ ꯑꯩꯈꯣꯏꯁꯦ ꯀꯩꯅꯣꯅꯦ ꯃꯤꯁꯦ ꯃꯣꯏ ꯄꯨꯂꯞ ꯄꯨꯟꯅꯅꯦ ꯇꯔꯥꯃꯉꯥꯅꯦ ꯇꯔꯥꯅꯤꯊꯣꯏꯅꯦꯕ ꯑꯗꯨ ꯄꯨꯂꯞ ꯄꯨꯟꯅ ꯑꯗꯨꯝ ꯆꯥꯔꯤꯌꯦ ꯑꯉꯥꯡ ꯃꯆꯥ ꯃꯆꯥꯁꯨ ꯌꯥꯝ ꯌꯥꯎꯋ
ꯅꯨꯡꯉꯥꯏ ꯅꯨꯡꯉꯥꯏꯔꯝꯅꯤꯅꯦ ꯀꯣ ꯃꯤ ꯌꯥꯝꯕꯅꯤꯅ ꯑꯉꯥꯡ
ꯍꯣꯏ ꯑꯃꯣꯝꯗꯗꯤ ꯌꯥꯝ ꯅꯨꯡꯉꯥꯏ ꯑꯃꯔꯣꯝꯗꯗꯤ ꯌꯥꯝ ꯁꯥꯎꯅꯤꯡꯉꯤ ꯑꯃꯔꯣꯝꯗꯗꯤ ꯌꯥꯝ ꯅꯨꯡꯉꯥꯏꯕ ꯍꯥꯏꯕ ꯇꯥꯔꯦ ꯑꯃꯔꯣꯝꯗꯗꯤ ꯁꯥꯎꯅꯤꯡꯕ ꯍꯥꯏꯕꯁꯤꯅ ꯑꯉꯥꯡ ꯌꯥꯝꯃꯟꯕꯤꯒꯤꯀꯣ
ꯎꯝ ꯑꯗꯨꯕꯨꯗꯤ ꯌꯥꯅ ꯌꯥꯅꯕ ꯍꯥꯏꯗꯨꯅꯤ
ꯃꯣꯏꯅ ꯁꯥꯊꯤꯕ ꯎꯕꯗꯅꯤ ꯑꯩꯈꯣꯏ ꯂꯛꯅꯕ ꯍꯦꯛꯇ ꯉꯝꯗꯕ ꯋꯥ ꯍꯥꯏꯕ ꯑꯩꯈꯣꯏꯁꯨ ꯀꯣ ꯍꯦꯜꯄꯔ ꯀꯩ ꯍꯥꯏꯔꯁꯨ ꯑꯩꯈꯣꯏꯗꯤ ꯄꯩꯁꯥ ꯄꯥꯏꯗꯕꯅꯤꯅ ꯍꯦꯜꯄꯔꯁꯨ ꯊꯝꯕ ꯌꯥꯗꯦꯗꯣ
ꯑꯗꯨ ꯑꯗꯨꯅꯦ ꯑꯗꯨꯒ ꯑꯉꯥꯡ ꯑꯉꯥꯡ ꯂꯧꯅꯕꯗꯤ ꯃꯁꯛ ꯈꯪꯕ ꯃꯤ ꯊꯝꯗ꯭ꯔꯗꯤ ꯑꯃꯨꯛ
ꯎꯝ ꯑꯗꯣ ꯃꯦꯗꯥꯝ ꯔꯣꯝꯗꯒꯤ ꯈꯔ ꯈꯔ ꯀꯥꯟꯅꯕ ꯂꯩꯔꯗꯤ ꯑꯩꯈꯣꯏꯕꯨꯁꯨ ꯑꯗꯨꯝ ꯍꯥꯏꯕꯤꯔꯛꯑꯣ ꯊꯕꯛꯀꯨꯝꯕ ꯈꯪꯗꯦ ꯑꯗꯨꯝ ꯍꯦꯜꯄꯔꯒꯤꯗꯃꯛꯛ ꯑꯣꯏꯗ꯭ꯔꯁꯨ ꯈꯪꯗꯦ
ꯍꯣꯏ ꯍꯣꯏ ꯍꯥꯏꯔꯛꯀꯦ ꯑꯗꯨꯕꯨꯗꯤ ꯑꯗꯣ ꯑꯩꯅ ꯉꯁꯥꯏ ꯍꯥꯏꯕꯗꯧꯅꯅꯦ ꯌꯨꯝ ꯂꯩꯔꯁꯨ ꯌꯨꯝꯗ ꯂꯩꯔꯒ ꯇꯥꯟꯕ ꯌꯥꯕ ꯍꯥꯏ ꯇꯥꯔꯦꯅꯦꯀꯣ ꯋꯔꯛ ꯐ꯭ꯔꯣꯝ ꯍꯣꯝꯒꯨꯝꯕꯁꯨ ꯃꯌꯥꯝ ꯑꯗꯨꯝ ꯂꯩꯔꯝꯒꯅꯤ ꯑꯗꯨꯝ ꯑꯈꯪ ꯑꯈꯪꯕ ꯑꯗꯨꯝ ꯁꯌꯔ ꯇꯧꯅꯔ ꯂꯣꯏꯔꯦ ꯑꯩꯁꯨ ꯑꯩꯒꯤ ꯁꯥꯏꯠꯇꯒꯤ ꯑꯈꯪꯕ ꯂꯩꯔꯗꯤ ꯑꯗꯨ ꯑꯗꯨꯝ ꯍꯥꯏꯔꯛꯀꯦ
ꯑꯗꯣ ꯑꯉꯥꯡ ꯇꯣꯟꯕꯒꯤ ꯍꯤꯗꯥꯛꯀꯨꯝꯕ ꯀꯥꯞꯄꯗꯗꯤ ꯁꯨꯅ ꯀꯥꯞꯑꯕ ꯅꯠꯇ꯭ꯔꯣ ꯅꯠꯇ꯭ꯔꯒ ꯀꯔꯝ ꯀꯔꯝꯕ ꯋꯥꯠꯂꯤꯒꯦ
ꯃꯥꯁꯦ ꯍꯧꯖꯤꯛ ꯆꯍꯤ ꯑꯃ ꯃꯈꯥꯏꯒꯤ ꯀꯥꯞꯂꯅꯤ ꯑꯣꯒꯁꯇ
ꯑꯣ
ꯑꯗꯨꯗ ꯀꯥꯞꯄꯗꯤ ꯂꯣꯏꯔꯦ ꯀꯥꯞꯄꯒꯤꯗꯤ ꯂꯣꯏꯔꯦ ꯑꯗꯨꯕꯨ ꯍꯤꯗꯥꯛꯁꯦ ꯆꯍꯤ ꯑꯅꯤꯗ ꯑꯃꯨꯛ ꯊꯛꯀꯅꯤ ꯚꯤꯇꯥꯃꯤꯟ ꯃꯆꯥ ꯑꯃ ꯀꯣ
ꯑꯣ
ꯈꯨꯕꯤ ꯈꯨꯅꯥꯎꯕꯤꯗꯒꯤ ꯈꯔ ꯄꯤꯛꯇꯛ ꯇꯧꯕ
ꯑꯗꯨꯕꯨꯗꯤ ꯍꯣꯏ ꯍꯤꯗꯥꯛꯀꯨꯝꯕ ꯚꯤꯇꯥꯃꯤꯟꯒꯨꯝꯕ ꯆꯥꯡ ꯅꯥꯏꯅ ꯄꯤꯖꯕꯀꯣ ꯋꯥꯔꯁꯨ ꯋꯥꯅ ꯑꯉꯥꯡ ꯃꯁꯥ ꯐꯔꯗꯤ ꯃꯦꯗꯥꯝꯈꯣꯏꯁꯨ ꯅꯨꯡꯉꯥꯏꯗꯣꯏꯅꯦ
ꯍꯣꯏ ꯃꯥꯅꯤ ꯃꯥꯅꯤ ꯎꯝ
ꯍꯤꯗꯥꯛꯀꯨꯝꯕꯗ ꯑꯗꯨꯝ ꯁꯦꯟꯇꯔꯗ ꯂꯥꯛꯑꯒ ꯆꯥꯡ ꯅꯥꯏꯅ ꯀꯥꯞꯄꯤꯌꯣ ꯑꯗꯨꯒ ꯃꯃꯥ ꯑꯣꯏꯕ ꯑꯩꯈꯣꯏꯁꯨ ꯆꯥꯕ ꯊꯛꯄꯗꯣ ꯐꯖꯅ ꯆꯥꯕ ꯐꯖꯅ ꯇꯨꯝꯕ ꯅꯠꯇ꯭ꯔꯥ ꯅꯠꯇ꯭ꯔꯗꯤ ꯑꯉꯥꯡ ꯑꯃꯨꯛ ꯁꯣꯜꯂꯗꯤ ꯗꯤ ꯃꯃꯥ ꯑꯣꯏꯕꯤꯁꯤꯡ ꯑꯃꯨꯛ ꯋꯥꯔꯦ
ꯍꯣꯏ ꯃꯥꯅꯦ ꯑꯩꯒꯤ ꯅꯨꯄꯥꯁꯨ ꯃꯥꯁꯨ ꯊꯕꯛ ꯐꯪꯕꯕꯨꯗꯤ ꯊꯕꯛꯁꯦ ꯌꯥꯝ ꯐꯪꯒꯜꯂꯦ ꯅꯨꯄꯥꯅꯤꯅ ꯌꯪ ꯑꯣꯏꯕꯅꯤꯅꯀꯣ ꯃꯁꯥꯁꯨ ꯐꯕꯅꯤꯅ ꯊꯕꯛ ꯍꯥꯏꯗꯤ ꯃꯤꯅ ꯂꯧ ꯍꯦꯛꯇ ꯂꯧꯅꯤꯡꯉꯦ ꯑꯗꯨꯕꯨ ꯃꯥꯒꯤ ꯇꯣꯂꯣꯞꯁꯦ ꯍꯦꯛꯇ ꯑꯩꯈꯣꯏꯒꯤ ꯀꯣꯟꯅꯗꯕ ꯍꯥꯏꯕ ꯇꯥꯔꯦ ꯃꯥꯁ ꯎꯝ ꯊꯕꯛꯁꯦ ꯑꯃ ꯑꯃꯨꯛ ꯇꯧꯋꯦ ꯑꯃ ꯑꯃꯨꯛ ꯇꯧꯋꯦ ꯑꯃ ꯑꯃꯨꯛ ꯇꯧꯋꯦ ꯑꯗꯨꯕꯨ ꯃꯥꯒꯤ ꯂꯥꯏꯕꯛꯇ ꯏꯁꯇꯦꯠꯀꯤ ꯈꯪꯗꯦ ꯁꯦꯟꯇ꯭ꯔꯦꯜꯒꯤ ꯈꯪꯗꯦ ꯊꯕꯛ ꯑꯗꯨꯝ ꯇ꯭ꯔꯥꯏ ꯇꯧꯕꯁꯦ ꯍꯦꯛꯇ ꯌꯥꯗꯕ ꯃꯉꯣꯟ ꯗ ꯗꯥꯎꯁꯦ ꯂꯩꯇꯕ ꯍꯥꯏꯒꯦꯔꯥ ꯅꯠꯇ꯭ꯔꯒ ꯍꯣꯠꯅꯕ ꯀꯟꯕꯗꯨ ꯈꯤꯇꯪ ꯋꯥꯠꯄ꯭ꯔꯥ ꯑꯗꯨꯒꯤꯁꯨ ꯎ ꯑꯩꯈꯣꯏꯁꯦ ꯍꯣꯠꯅꯗꯤ ꯍꯣꯠꯅꯖꯔꯤꯕꯅꯤ ꯍꯟꯗꯛꯁꯨ ꯍꯤ ꯍꯣꯠꯅꯖꯔꯤ ꯑꯗꯨ ꯃꯥꯏ ꯄꯥꯛꯀꯦꯔꯥ ꯄꯥꯛ ꯑꯣꯏꯔ ꯏꯔꯥ ꯈꯪꯗꯦ
ꯃꯥꯏ ꯄꯥꯛꯀꯅꯤꯍꯦ ꯍꯧꯖꯤꯛꯇꯤ ꯎ
ꯄꯥꯛꯄꯁꯨ ꯑꯣꯏꯖꯔꯒꯦ
ꯑꯣꯏꯖꯔꯣ ꯑꯣꯏꯖꯔꯣ ꯍꯥꯏꯕꯗꯤ ꯃꯥꯁꯨ ꯃꯆꯥ ꯂꯩꯔꯕꯅꯤꯅꯀꯣ ꯑꯗꯨꯝ ꯍꯣꯠꯅꯅꯤꯡꯕꯗ ꯑꯗꯨꯝ ꯐꯥꯎꯔꯝꯗꯣꯏꯅꯦ ꯃꯆꯥ ꯅꯨꯡꯁꯤꯗꯕ ꯀꯅꯥ ꯂꯩ ꯅꯠꯇ꯭ꯔꯥ ꯑꯗꯨꯕꯨ ꯅꯨꯄꯤ ꯑꯣꯏꯕꯈꯣꯏꯗꯤ ꯑꯗꯨꯝ ꯑꯉꯥꯛ ꯄꯤꯛꯏꯕꯅꯤꯅ ꯊꯣꯛꯅꯤꯡꯉꯁꯨ ꯊꯣꯛꯄ ꯌꯥꯗꯦ ꯑ ꯗ ꯑꯗꯨꯝ ꯃꯣꯏꯅ ꯇꯥꯜꯂꯛꯄꯗꯣ ꯑꯗꯨꯝ ꯉꯥꯏꯕ ꯇꯥꯔꯦꯅꯦꯀꯣ ꯑꯉꯥꯡ ꯃꯁꯥ ꯄꯤꯛꯏ ꯐꯥꯎꯕꯗꯤ
ꯑꯗꯨ ꯎ ꯑꯩꯈꯣꯏꯒꯤ ꯅꯨꯄꯥꯒꯤ ꯊꯕꯛꯁꯦ ꯀꯃꯥꯏꯅ ꯍꯥꯏꯗꯣꯏꯔꯣ ꯃꯥꯒꯤꯁꯤ ꯇꯧꯔꯁꯨ ꯎ ꯀꯔꯤ ꯍꯥꯏꯗꯣꯏꯅꯣ ꯃꯥꯒꯤꯁꯦ ꯌꯥꯝ ꯀꯨꯏꯅ ꯇꯧꯕ ꯐꯪꯗꯕ ꯊꯕꯛ ꯈꯛꯇ ꯑꯣꯏꯕꯀꯣ ꯃꯥꯁꯦ ꯍꯦꯛ ꯁꯨꯕꯗ ꯎ ꯋꯥꯃꯟꯕ꯭ꯔꯥ ꯅꯠꯇ꯭ꯔꯒ ꯑꯃꯨꯛ ꯑꯃꯨꯛ ꯗ꯭ꯔꯥꯏꯚꯔ ꯇꯧꯔꯦ ꯑꯗꯨꯁꯨ ꯗ꯭ꯔꯥꯏꯚꯔ ꯇꯧꯕ ꯅꯨ ꯅꯨꯄꯤꯗꯨꯁꯨ ꯑꯃꯨꯛ ꯔꯤꯇꯥꯌꯔ ꯑꯣꯏꯊꯣꯛꯈ꯭ꯔꯦ ꯑꯗꯨꯒ ꯑꯃ ꯀꯩꯅꯣ ꯑꯃꯨꯛ ꯎ ꯑꯁꯤ ꯀꯩꯅꯣ ꯖꯤꯝꯒꯤ ꯃꯣꯏ ꯃꯄꯨꯒꯤ ꯀꯩꯅꯣ ꯗ꯭ꯔꯥꯏꯚꯔ ꯑꯃꯨꯛ ꯑꯣꯏꯔꯦ ꯑꯗꯨ ꯑꯃꯨꯛ ꯃꯥꯗꯣ ꯍꯩꯅꯗꯦ ꯍꯥꯏꯗꯅ ꯃꯥꯁꯦ ꯇꯣꯛꯈ꯭ꯔꯦ ꯑꯃꯨꯛ ꯑꯗꯨꯒ ꯃꯥꯁꯦ ꯏꯁꯤꯡꯒꯤ ꯑꯃꯨꯛ ꯆꯠꯂ ꯏꯁꯤꯡꯒꯤ ꯆꯠꯄꯁꯦ ꯃꯥ ꯋꯥꯃꯜꯂꯦ ꯏꯊꯟꯇ ꯉꯝꯗ꯭ꯔꯦ ꯍꯥꯏꯔꯒ ꯃꯥꯁꯦ ꯇꯣꯛꯊꯣꯛꯈ꯭ꯔꯦ ꯑꯃꯨꯛ ꯑ ꯍꯧꯖꯤꯛꯁꯦ ꯃꯥ ꯑ ꯇ꯭ꯔꯤ ꯄꯨꯈ꯭ꯔꯤꯗ ꯃꯥ ꯊꯕꯛ ꯁꯨꯔꯤꯌꯦ ꯑꯗꯨꯗꯤ ꯈꯔ ꯅꯨꯡꯉꯥꯏ ꯍꯥꯏ ꯊꯕꯛꯇꯨꯗꯣ ꯈꯔ ꯌꯥꯏ ꯦ ꯍꯥꯏ ꯌꯥꯒꯦ ꯍꯥꯏ
ꯑꯣ ꯑꯣ ꯑꯣ ꯌꯥꯝ ꯐꯩꯅ ꯑꯗꯨꯗꯤ ꯑꯐꯕꯅ ꯍꯕ ꯑꯗꯨ ꯑꯗꯨꯝꯕ ꯑꯗꯨꯗꯤ
ꯑꯣ ꯃꯦꯗꯥꯝ ꯀꯔꯤ ꯍꯥꯏꯕꯤꯅꯤꯡꯕ ꯂꯩꯔꯤꯒꯦ